ꯇꯥꯕ꯭ꯔꯣ ꯑꯦꯍꯦ ꯍꯦ ꯐꯖꯅ ꯇꯥꯕ꯭ꯔꯣ ꯑꯣ ꯍꯣꯍꯣ ꯍꯣ
ꯐꯖꯥꯅ ꯇꯥꯏꯌꯦ
ꯑꯩꯗꯤ ꯅꯪ ꯍꯧꯔꯦꯟꯅ ꯇꯧꯔꯛꯀꯦ ꯍꯥꯏꯔꯒ ꯍꯧꯖꯤꯛ
ꯑꯩꯗꯣ ꯍꯣꯔꯦꯟ ꯇꯧꯒꯦ ꯍꯥꯏꯕꯅꯦꯕ ꯑꯗꯣ ꯍꯣꯏ ꯍꯣꯔꯦꯟ ꯇꯧꯒꯦ ꯇꯧꯕꯅꯦ ꯑꯗꯣ ꯍꯨꯖꯤꯛꯇꯣ ꯑꯣ ꯅꯦꯋꯥꯛ ꯌꯥꯝ ꯐꯕ ꯑꯗꯨꯒꯤ ꯑꯃꯨꯛ ꯇꯧꯔꯕ
ꯎꯝ ꯑꯩꯁ ꯐꯝꯃꯤꯌꯦ ꯍꯥꯏꯔꯒ ꯑꯗꯨꯝ ꯍꯪꯔ ꯂꯩꯔꯦ
ꯑꯁ ꯑꯩ ꯀꯥꯎ ꯅꯤꯌꯦ ꯀꯩꯅꯣ ꯀꯣꯛꯁꯤ ꯌꯥꯗ꯭ꯔ ꯀꯥꯟꯗ ꯀꯣ ꯑꯣ ꯍꯣꯏ ꯇꯥꯔꯤ ꯄꯥꯡꯉꯦꯕ ꯅꯥꯁꯦ ꯄꯪꯒ꯭ꯔꯦꯕ
ꯎꯝ ꯑꯣꯏꯌꯦꯅꯦ
ꯑꯗꯨ ꯅꯪ ꯉꯔꯥꯡ ꯀꯩꯅꯣꯗ ꯐꯣꯟ ꯇꯧꯔꯒ ꯍꯪꯒꯦ ꯍꯥꯏꯞꯗꯣ ꯃꯥ ꯑꯁꯤꯗ ꯂꯩꯌꯦ ꯍꯥꯏꯕ꯭ꯔꯥ
ꯀꯩꯅꯣ ꯁꯤ ꯂꯩ
ꯑꯁ ꯉꯔꯥꯡ ꯅꯪ ꯑꯁꯤꯗ ꯂꯩꯅꯤꯡꯉꯥꯏ ꯍꯥꯏꯕꯗꯨ
ꯍꯣꯏ ꯍꯣꯏ ꯂꯩꯌꯦ ꯍꯥꯏꯌꯦ ꯃꯥ ꯅꯣꯏꯔꯣꯝꯗ ꯂꯩꯌꯦ ꯍꯥꯏꯌꯦ ꯑꯗꯣ ꯑꯩꯁꯨ ꯀꯣ ꯑꯁꯤ ꯍꯞꯇꯥꯗ ꯅꯣꯏꯔꯣꯝꯗ ꯂꯩ ꯂꯥꯛꯀꯅꯤꯕ ꯅꯆꯦꯒ ꯂꯩꯒꯗꯕꯗꯨ
ꯅꯍꯥꯟ ꯑꯩꯈꯣꯏ
ꯑꯅꯣꯏꯅ ꯅꯟ ꯌꯥꯝ ꯂꯥꯄꯦ ꯂꯥꯄꯦ
ꯑꯣ ꯑꯗꯣ ꯅꯪ ꯂꯩꯕ ꯆꯠꯈ꯭ꯔꯅꯤ ꯑꯗꯨꯗ
ꯑꯗꯨꯗ ꯅꯠꯇꯦꯕ ꯅꯣꯏ ꯆꯦ ꯍꯣꯏꯒ ꯂꯩ ꯂꯩꯒꯅꯤ
ꯏꯆꯦꯒ
ꯑ ꯅꯪ ꯅꯪꯒꯤ ꯅꯪꯒꯤ ꯆꯦ
ꯍꯣꯏ ꯏꯆꯦꯒ ꯂꯩꯒꯦ ꯍꯥꯏꯕ꯭ꯔꯥ
ꯍꯣꯏ ꯑꯩ ꯏꯃꯥꯅꯀꯣ ꯑꯩꯒꯤ ꯏꯃꯥꯗꯣ ꯃ ꯀꯩꯅꯣ ꯅꯣꯏ ꯃꯥꯗ ꯍꯥꯏꯅꯒꯦ ꯍꯥꯏꯌꯦ ꯃꯥꯅ
ꯑꯣ ꯑꯩ ꯉꯁꯥꯏ ꯍꯥꯏ ꯍꯥꯏꯕꯅꯦ ꯃꯥꯗꯣ ꯂꯥꯛꯀ ꯅꯤ ꯑꯩꯅ ꯑꯁꯤꯒꯤ ꯊꯥꯗꯗꯤ ꯍꯣꯏ ꯂꯩꯕ ꯌꯥꯏꯌꯦ ꯃꯥ ꯋꯥꯔꯤ ꯁꯥꯈꯤꯒꯦ ꯃꯥꯒꯤ ꯃꯣꯏꯒꯤ ꯏꯃꯨꯡꯒ ꯍꯥꯏꯈ꯭ꯔꯕꯅꯦꯕ
ꯑꯥ
ꯉꯁꯥꯏ ꯎꯝ ꯏꯆꯦꯅ ꯍꯥꯏꯔꯛꯑꯦ ꯐꯣꯟ ꯇꯧꯔꯛꯄ ꯀꯥꯟ ꯍꯥꯏꯕ ꯋꯥꯅꯤ ꯗꯍ
ꯑꯩ ꯂꯥꯑꯁꯨ ꯊꯥ ꯑꯃ ꯂꯩꯔꯔꯣꯏ
ꯑꯣ
ꯎꯝ ꯍꯞꯇꯥ ꯑꯃ ꯑꯃꯒꯨꯝꯗꯤ ꯂꯩꯒꯗꯕ ꯃꯥꯜꯂꯦ ꯑꯁ ꯈꯪꯗꯤ ꯑꯩꯗꯣ ꯋꯈꯜꯁꯤ ꯌꯃꯥꯟ ꯇꯥꯗ꯭ꯔꯦꯅꯦ ꯅꯠꯇꯦ ꯑꯩꯗꯣ ꯆꯦꯛꯑꯞꯒꯤ ꯆꯠꯀꯗꯕꯅꯦꯕ ꯑꯩꯗꯣ ꯆꯦꯛꯀꯞꯀꯤ ꯆꯠꯀꯅꯤꯕ ꯑꯗꯨꯒꯤ
ꯎꯝ
ꯆꯦꯛꯀꯞꯀ ꯆꯠꯄꯗꯣ ꯊꯥꯔꯁꯗꯦꯗꯗꯤ ꯃꯣꯏꯗꯤ ꯑꯩ ꯑꯩꯅ ꯂꯥꯛ ꯆꯇꯕꯁꯦ ꯋꯤꯟꯁꯗꯦꯗꯅꯦꯕ ꯋꯤꯟꯁꯗꯦꯗꯁꯨ ꯅꯨꯡꯊꯤꯟꯗ ꯆꯠꯀꯅꯤ ꯍꯥꯏ ꯒꯥꯔꯤꯗꯣ
ꯑꯣ
ꯅꯨꯡꯗꯤꯟꯗ ꯆꯠꯂꯒ ꯑꯗꯨ ꯋꯦꯟꯅꯁꯗꯦꯗꯤ ꯌꯦꯡꯕ ꯌꯥꯔꯔꯣꯏꯅ
ꯎꯝ
ꯊꯦꯡꯕꯒꯤ ꯑꯗꯨ ꯊꯥꯔꯁꯗꯦꯗꯣ ꯃꯣꯏ ꯑꯃꯨꯛ ꯑꯁꯤ ꯈꯨꯟꯗ ꯑꯃꯨꯛ ꯍꯜꯂꯛꯀꯅꯤꯕ ꯒꯥꯔꯤꯗꯣ ꯅꯣꯏꯔꯣꯝꯗꯒꯤ ꯈꯨꯟꯗ ꯑꯃꯨꯛ ꯂꯥꯛꯀꯅꯤꯕ ꯑꯗꯨꯕꯨ ꯊꯥꯔꯁꯗꯦ ꯊꯥꯔꯁꯗꯦ ꯑꯩꯒꯤ ꯆꯦꯛꯑꯞ ꯆꯠꯅꯤꯡꯉꯥꯏꯁꯨ ꯊꯥꯔꯁꯗꯦ ꯗꯨꯗꯤ ꯑꯩꯒꯤ ꯗꯦꯟꯇꯤꯁ ꯑꯃꯨꯛ ꯂꯥꯛꯑꯣꯏꯕ
ꯎꯝ
ꯃꯣꯏ ꯄ꯭ꯔꯣꯁ ꯇꯧꯔꯤꯕ ꯊꯥꯔꯁꯗꯦꯗꯗꯤ ꯇ꯭ꯋꯨꯁꯗꯦꯒ ꯊꯥꯔꯁꯗꯦꯗꯤ ꯃꯣꯏ ꯍꯥꯡꯗꯦꯕ ꯑꯗꯨꯒꯤ ꯐꯔꯥꯏꯗꯦꯗ ꯃꯨꯛ ꯆꯠꯀꯅꯤꯅ ꯑꯩ ꯑꯗꯣ ꯃꯣꯏꯒꯤ ꯊꯔꯁꯗꯦꯗ ꯃꯨꯛ ꯈꯜꯂꯅꯤꯉꯥꯏ ꯒꯥꯔꯤꯗꯣ ꯑꯗꯨꯒꯤ ꯃꯣꯏ ꯑꯃꯨꯛ ꯅꯣꯏꯔꯣꯝꯗ ꯂꯥꯛꯄꯗꯣ ꯉꯥꯏꯕ ꯇꯥꯔꯦꯅ
ꯑꯣ ꯅꯪ ꯂꯩꯇꯕꯤ ꯑꯃꯨꯛ ꯍꯟꯗꯣꯏꯔ ꯑꯥ ꯅꯣꯏꯒꯤ ꯈꯨꯟꯗ
ꯍꯣꯏ ꯍꯜꯂꯅꯤ ꯒꯥꯔꯤ ꯂꯥꯏꯔꯦ ꯑꯃꯨꯛ ꯆꯠꯀꯅꯤ ꯍꯣꯏ
ꯑꯣ
ꯑꯩꯒ ꯂꯥꯛꯃꯤꯟꯅꯒꯗꯕ ꯒꯔꯤꯗꯣ ꯑꯃꯨꯛ ꯃꯣꯏ ꯃꯥꯅ ꯑꯃꯨꯛ ꯅꯣꯏꯔꯣꯝꯗ ꯑꯃꯨꯛ ꯂꯥꯛꯑꯗꯤ ꯃꯥꯒꯤ ꯃꯥ ꯃꯥ ꯃꯥꯒ ꯑꯗꯨꯝ ꯆꯠꯃꯤꯟꯅꯔꯦ ꯆꯠꯅꯝ ꯃꯥꯒ ꯆꯠꯃꯤꯟꯅꯗ꯭ꯔꯁꯨ ꯑꯇꯣꯞ ꯄꯥ ꯈꯣꯏ ꯈꯨꯟꯒꯤ ꯃꯤ ꯂꯥꯛꯑꯗꯤ ꯑꯗꯨꯝ ꯆꯠꯂꯅꯤ ꯍꯣꯏ
ꯅꯣꯏꯒꯤ ꯒꯥꯔꯤꯗꯣ ꯀꯅꯥꯒꯤ ꯒꯥꯔꯤꯅꯣꯕ ꯂꯥꯛꯇꯣꯏꯁꯦ ꯈꯨꯟꯒꯤꯔꯥ
ꯑꯍꯣꯏ ꯏꯃꯥꯒ ꯍꯦꯛ ꯍꯦꯛ ꯆꯠꯄꯗꯣ ꯃꯊꯛ ꯂꯩꯀꯥꯏꯒꯤ ꯃꯣꯏ ꯂꯥꯛꯀꯅꯤꯕ ꯑꯗꯣ ꯃꯣꯏꯗꯤ ꯊ꯭ꯔꯁꯗꯦꯗ ꯑꯃꯨꯛ ꯍꯟꯈꯤꯅꯤꯕ ꯑꯗꯨꯒꯤ ꯑꯩꯗꯤ ꯊ꯭ꯔꯁꯗꯦ ꯋꯦꯟꯅꯁꯗꯦꯒ ꯊꯔ꯭ꯁꯗꯦꯒ ꯑꯩꯗꯤ ꯀꯞ ꯑꯃꯨꯛ ꯂꯥꯛ ꯀꯩꯅꯣ ꯌꯥꯔꯣꯏꯕ
ꯅꯠꯇꯦ ꯅꯪꯅ ꯑꯦꯝ ꯌꯨꯒꯤ ꯀꯩꯅꯣ
ꯑꯦꯟꯇ꯭ꯔꯥꯟꯁ ꯇꯨꯔꯣ ꯈꯪꯗꯦ ꯏꯃꯥꯅ ꯆꯦ ꯃꯣꯏ ꯊꯣꯛ ꯄꯤꯊꯣꯛꯇ꯭ꯔꯗꯤ ꯎꯝ ꯉꯥꯏꯔꯒ ꯂꯩꯕ ꯗꯣ ꯑꯃꯨꯛ ꯃꯇꯝ ꯌꯥꯝ ꯆꯪꯒꯅꯤ ꯈꯨꯟꯗ ꯂꯥꯛꯑꯣ ꯑꯃꯨꯛ ꯂꯥꯛꯑꯒ ꯃꯣꯏ ꯑꯃꯨꯛ ꯍꯥꯏꯔꯛꯑꯗꯤ ꯑꯃꯨꯛ ꯆꯠꯂꯣ ꯍꯥꯏꯕ
ꯎꯝ
ꯈꯪꯗꯦꯗ ꯒꯌꯥꯃꯥꯟ ꯇꯥꯗꯦ ꯑꯈꯣꯏꯁꯨ ꯑꯗꯨꯗ ꯂꯩꯔꯒ ꯃꯣꯏꯅ ꯌꯥꯝ ꯀꯩꯅꯣ ꯍꯟꯗꯛ ꯍꯟꯗꯛ ꯍꯥꯏꯗꯣꯛꯇ꯭ꯔꯗꯤ ꯌꯥꯝ ꯀꯨꯏꯅ ꯑꯃꯨꯛ ꯂꯩꯒꯅꯤꯅ
ꯎꯝ
ꯃꯣꯏꯁꯨ ꯐꯠ ꯐꯠ ꯑꯗꯨꯝ ꯍꯥꯏꯗꯣꯛꯑꯗꯤ ꯐꯒꯗꯕ
ꯑꯣ ꯑꯗꯣ ꯑꯁꯤꯒꯤ ꯊꯥꯗꯗꯤ ꯍꯥꯏꯗꯣꯛꯀꯅꯤ ꯍꯥꯏꯕꯔꯥ ꯀ꯭ꯔꯤ ꯍꯥꯏꯕꯔꯥ
ꯍꯣꯏ ꯁꯤ ꯊꯥꯁꯤꯗꯤ ꯍꯥꯏꯗꯤ ꯍꯥꯏꯗꯣꯛꯀꯅꯤ ꯍꯥꯏꯕꯅꯦꯕ ꯃꯤ ꯈꯔꯅꯗꯤ ꯍꯥꯏꯌꯦꯕ ꯈꯪꯗꯦꯗ ꯄꯥꯎꯁꯦ ꯒ꯭ꯟꯃꯥꯟ ꯇꯥꯗꯦ ꯑꯩꯁꯨ ꯑꯃꯨꯛ ꯇꯝꯅꯤꯡꯕꯒꯨꯝ ꯇꯝꯅꯤꯡꯗꯕꯒꯨꯝ
ꯎꯝ ꯗꯣ ꯇꯝ ꯇꯝꯗ꯭ꯔꯗꯤ ꯈꯨꯟꯗ ꯑꯗꯨꯝ ꯂꯩꯗꯣꯏꯔ
ꯍꯣꯏ ꯏꯃꯥꯅꯗꯤ ꯍꯣꯏ ꯏꯃꯥꯅꯗꯤ ꯍꯣꯏ ꯏꯃꯥ ꯑꯈꯣꯏ ꯃꯥꯒꯥ ꯄꯥꯟꯁꯦ ꯁꯤꯗ ꯂꯩꯕ ꯂꯩꯌꯣ ꯍꯥꯏꯅ ꯑꯗꯨꯝ ꯍꯥꯏꯕ ꯑꯩ ꯑꯃꯨꯛ ꯑꯩ ꯑꯃꯨꯛ ꯂꯩꯅꯤꯡꯗꯕꯁꯤꯗ
ꯎꯝ
ꯁꯤꯗ ꯂꯩꯔꯥ ꯀꯩꯗꯧꯗꯣꯏꯅꯣ ꯑꯩ ꯂꯧ ꯆꯠꯇꯔꯥ ꯇꯥꯏꯌꯦ ꯁꯤ ꯂꯩꯔꯁꯨ ꯈꯪꯗꯦ ꯀꯩꯝꯇ ꯊꯣꯛꯑꯣꯏ ꯈꯪꯉꯦ ꯋꯥꯈꯜ ꯀꯩꯝ ꯊꯣꯛꯑꯣꯏ
ꯆꯍꯤꯗ ꯇꯧꯗ꯭ꯔꯗꯤ ꯎꯝ ꯃꯊꯪꯒꯤ ꯆꯍꯤꯗ ꯅꯪ ꯕꯤ ꯑꯦꯗ ꯇꯝꯒꯅꯤ ꯇꯝꯗꯣꯏꯔꯥ
ꯍꯣꯏ ꯇ꯭ꯔꯥꯏ ꯇꯧꯕ ꯇꯥꯔꯦ ꯍꯝ
ꯎꯝ ꯌꯥꯏꯅ ꯑꯗꯨꯁꯨ
ꯈꯪꯗꯦ ꯒꯌꯥꯟ ꯇꯥꯗꯦ ꯌꯦꯡꯕ ꯇꯥꯔꯦ ꯍꯟꯗꯛ ꯆꯠꯂꯒ
ꯋꯥꯠꯂꯤꯌꯦ
ꯊꯣꯛꯇ꯭ꯔꯗꯤ ꯑꯗꯨꯝ ꯈꯨꯟꯗ ꯑꯃꯨꯛ ꯂꯥꯛꯄ ꯇꯥꯔꯦ ꯊꯣꯛꯑꯗꯤ ꯅꯣꯏꯔꯣꯝꯗ ꯗꯨꯝ ꯂꯩꯔꯅꯤ
ꯎꯝ ꯑꯣ ꯑꯁꯤꯒꯤ ꯊꯥꯗꯗꯤ ꯑꯗꯨꯝ ꯂꯩꯕ ꯌꯥꯔꯅꯤꯅ ꯈꯣꯏ ꯆꯠꯇ꯭ꯔꯤ ꯐꯥꯎꯗꯤ ꯑꯩꯁꯨ ꯑꯩꯁꯨ ꯁꯤꯗ ꯂꯩꯔꯔꯣꯏ
ꯑꯗꯣ ꯊꯣꯛꯇꯤ ꯊꯣꯛꯀꯅꯤ ꯍꯥꯏꯕ ꯅꯠꯇꯔꯥ ꯗꯦꯠ ꯀꯌꯥꯗ ꯊꯣꯛꯒꯅꯤ ꯅꯪꯗꯤ
ꯑꯁꯤꯗꯒꯤꯔꯥ ꯇ꯭ꯋꯦꯟꯇꯤ ꯍꯦꯜꯂꯗꯤ ꯊꯣꯛꯈ꯭ꯔꯅꯤ ꯑꯩ ꯑꯁꯤꯒꯤ ꯎꯝ ꯑꯁꯤꯒꯤ ꯇꯥꯡ ꯇꯔꯥ ꯇꯔꯨꯛꯇꯅꯦꯕ ꯑꯦꯛꯖꯥꯝꯗꯣ
ꯑꯣ ꯉꯔꯥꯡ ꯑꯩꯅ ꯀꯣꯜ ꯇꯧꯒꯅꯤ ꯍꯥꯏꯕ ꯅꯨꯄꯤꯗ ꯈꯪꯕ꯭ꯔꯥ
ꯍꯣꯏ
ꯑꯩꯅ ꯀꯣꯜ ꯇꯧꯅꯤꯕ ꯉꯔꯥꯡꯗꯣ ꯀꯣꯜ ꯇꯧꯕꯅꯦ ꯄꯥꯏꯈꯠꯇꯦꯕ ꯀꯣꯜꯗ ꯄꯥꯏꯈꯠꯇꯦ ꯑꯗꯨꯒ ꯑꯩꯅ ꯋꯥꯆꯦꯞꯇꯁꯨ ꯃꯦꯁꯦꯁ ꯊꯥꯕꯅꯦꯕ ꯑꯗꯨꯁꯨ ꯈꯨꯝꯗꯕ ꯑꯗꯣ ꯉꯁꯥꯏ ꯑꯩꯅ ꯑꯃꯨꯛ ꯀꯣꯜ ꯇꯧꯅꯦꯕ ꯅꯨꯄꯥ ꯑꯃꯅ ꯄꯥꯏꯈꯠꯄ ꯑꯩꯅ ꯑꯦ ꯀꯅꯥꯔꯣ ꯁꯤ ꯃꯥꯅ ꯑ ꯐꯣꯟ ꯄꯨꯗꯣ ꯐꯣꯟ ꯄꯥꯏꯗꯤ ꯑꯩꯅ ꯄꯥꯏꯌꯦ ꯃꯥꯒꯤ ꯃꯥꯒ ꯀꯣꯜ ꯀꯟꯐꯔꯦꯟꯁ ꯊꯝꯒꯦ ꯍꯥꯏꯅ ꯀꯣ ꯎꯝ ꯀꯣꯜ ꯀꯣꯜ ꯀꯟꯐ꯭ꯔꯦꯟꯁꯇꯨ ꯌꯥꯗ꯭ꯔꯕ ꯀꯣꯜ ꯀꯟꯐ꯭ꯔꯦꯟꯁꯨ ꯁꯨꯛꯌꯥ ꯌꯥꯗꯕ ꯑꯗꯨꯒ ꯑꯩꯅ ꯑꯗꯨ ꯑꯩꯅ ꯃꯥꯒꯤ ꯅꯝꯕꯔ ꯊꯥꯔꯛꯑꯣ ꯍꯥꯏꯕꯒꯤ ꯃꯥ ꯃꯥꯒꯤ ꯅꯝꯕꯔ ꯊꯥꯔꯛꯄꯅꯦꯕ ꯃꯥꯒꯤ ꯑꯩꯈꯣꯏꯒ ꯇꯝꯃꯤꯟꯅꯕ ꯈꯔ ꯋꯥ ꯆꯥꯎꯔꯒ ꯉꯧꯕꯗꯣ ꯈꯪꯕ꯭ꯔꯥ
ꯀꯅꯥꯔꯥ
ꯋꯥꯒ ꯍꯔꯅ ꯍꯟꯗꯛ ꯂꯨꯍꯣꯡꯒꯅꯤ ꯍꯥꯏꯕ ꯅꯨꯄꯤꯗꯣ
ꯑꯣ ꯑꯣ ꯑꯣ
ꯃꯥꯒꯤ ꯅꯝꯕꯔꯅꯤ ꯍꯥꯏꯑꯦ ꯑꯗꯨꯗꯤ ꯑꯃꯨꯛ ꯀꯣꯜ ꯇꯧꯔꯒ ꯅꯪꯒꯤ ꯐꯣꯟꯗꯤ ꯑꯃꯗꯨꯅ ꯄꯥꯏꯈꯤꯕꯅꯦ ꯐꯣꯟ ꯂꯩꯗ꯭ꯔꯤꯀꯣ ꯑꯁꯤ ꯍꯞꯇꯥ ꯄꯥꯏꯒꯦ ꯍꯥꯏꯅ ꯍꯕ꯭ꯔ
ꯃꯥꯒꯤ ꯅꯨꯄꯥꯔꯥ
ꯍꯣꯏ ꯍꯣꯏ ꯍꯣꯏ
ꯍ ꯍ
ꯑꯩꯅ ꯌꯥꯝ ꯐꯥꯎꯋꯤꯏꯒ ꯅꯪꯗꯤ ꯐꯣꯟ ꯐꯣꯟ ꯐꯣꯟꯗꯣ ꯄꯥꯏꯔꯒ ꯆꯟꯒ꯭ꯔꯗꯤ ꯐꯒꯗꯕꯅꯤ
ꯃꯥꯗꯣ ꯀꯗꯥꯏ ꯂꯩꯌꯦ ꯍꯥꯏꯕ꯭ꯔꯥ ꯁꯤꯗ ꯑꯁꯤ ꯀꯔꯤꯔꯤꯠ ꯂꯩꯀꯥꯏꯗꯔꯥ
ꯂꯩꯀꯥꯏꯗꯤ ꯍꯥꯏꯕ ꯌꯥꯗ꯭ꯔꯦ
ꯑ ꯑꯗꯨ ꯀꯩꯅꯣꯅꯦ ꯑꯩꯅ ꯍꯥꯏꯕꯗꯤ ꯑꯩꯈꯣꯏꯅ ꯂꯩꯕꯒ ꯌꯥꯝ ꯂꯥꯞꯄ
ꯌꯥꯝ ꯂꯥꯞꯄꯦꯗ ꯍꯣꯏ ꯌꯥꯝ ꯂꯥꯞꯄꯦ ꯑꯩꯅ ꯆꯦꯛꯀꯞ ꯆꯠꯂꯦꯅ
ꯑꯨꯝ
ꯑꯩꯅ ꯆꯦꯛꯀꯞ ꯆꯠꯄꯗꯣ ꯑꯩꯒꯤ ꯆꯦꯀꯞ ꯆꯠꯄꯗꯣ ꯑꯗꯨꯝ ꯃꯅꯥꯛꯇ ꯂꯩꯔ ꯃꯥꯜꯂꯦ ꯂꯩꯥꯔꯒ ꯆꯠꯄꯥ ꯃꯂꯦ ꯑꯃꯨꯛ ꯎꯝ ꯃꯣꯏ ꯃꯅꯦ ꯑꯃꯒ ꯍꯪꯁꯥꯏ ꯑꯩꯅ ꯍꯥꯏꯕ ꯅꯨꯄꯤ ꯑꯃꯒ ꯃꯥꯒ
ꯑꯣ ꯑꯗꯨ ꯅꯨꯄꯤꯗꯨꯣ ꯂꯨꯍꯣꯡꯗ꯭ꯔꯤꯕ꯭ꯔꯣ
ꯑꯁ ꯑꯣ ꯍꯣꯡꯗꯔꯤꯗꯥ ꯃꯊꯪꯆ ꯆꯍꯤꯗ ꯑꯣꯏꯅ ꯍꯣꯡꯅꯤ ꯍꯥꯏꯅꯦ
ꯑꯣ ꯅꯍꯥꯟꯗꯤ ꯃꯥ ꯎ ꯑꯁꯤꯒꯤ ꯊꯥꯗ ꯇꯧꯕꯑꯦꯁ
ꯍꯣꯏ ꯍꯣꯏ ꯌꯥꯗꯕꯒꯤ ꯌꯥꯗꯕꯒꯤ
ꯑꯣ
ꯆꯝ ꯃꯊꯪ ꯆꯍꯤꯗ ꯃꯊꯪ ꯆꯍꯤ ꯅꯠꯇꯦ ꯑꯁꯤ ꯆꯍꯤ ꯀꯩꯅꯣ ꯂꯥꯁ ꯃꯟꯗꯋꯥꯏꯗ ꯍꯣꯡꯗꯧꯕ ꯃꯥꯜꯂꯦ
ꯑꯣ
ꯒ꯭ꯌꯥꯟ ꯇꯥꯗ꯭ꯔꯦ ꯃꯣꯏꯁꯨ ꯄꯂꯦꯞ ꯆꯨꯕ ꯃꯥꯂꯦꯗ ꯑꯗꯨ ꯍꯥꯢꯗꯦ ꯗꯨꯝ ꯑꯅ ꯈ꯭ꯔꯕ ꯃꯥꯜꯂꯦ ꯈꯪꯗꯦ ꯑꯩꯁꯨ ꯒꯌꯥꯟ ꯇꯗꯦꯗ ꯐꯖꯅꯪꯍꯧ ꯍꯪꯍꯧꯗꯦ ꯑꯩꯁꯨ
ꯑ
ꯅꯪꯗꯤ ꯁꯤ ꯂꯣꯏꯔꯦ ꯀꯩ ꯀꯩ ꯇꯧꯔꯅꯤ
ꯑꯩ ꯁꯤꯗ ꯂꯩꯔꯨꯔꯣ ꯍꯥꯏꯔꯕ
ꯑꯗꯨꯅꯤꯅ ꯁꯤ ꯂꯣꯏꯔꯗꯤ ꯀꯩ ꯇꯧꯅꯤ ꯍꯥꯏꯅꯤꯉ
ꯇꯝꯒꯅꯤ ꯑꯃꯨꯛ ꯇꯝꯒꯅꯤ
ꯅꯪ ꯍꯧꯖꯤꯛ ꯇꯝ ꯇꯝꯕꯗꯨ
ꯑꯧ ꯑꯁꯤꯒꯤ ꯃꯈꯥ ꯇꯝꯒꯅꯤ ꯍꯥꯏꯕ
ꯑꯁꯤꯔꯣꯝꯗꯔꯣ ꯅꯠꯇ꯭ꯔꯒ ꯅꯣꯏꯔꯣꯅ ꯑꯃꯨꯛ ꯇꯝꯗꯣꯏꯔꯣ
ꯎꯝ ꯑ ꯃꯄꯥꯟꯗ
ꯑꯣꯄꯥ ꯍꯥꯕꯗꯤ ꯌꯥꯝ ꯂꯥꯞꯇꯣꯢꯔꯣ
ꯎꯝ
ꯁꯦꯁ ꯃꯤꯗꯤ ꯃꯄꯥꯟ ꯄꯥꯡ ꯉꯥꯛꯇ ꯊꯣꯛꯏꯀꯣ
ꯎꯄꯥꯥꯏ ꯂꯩꯇꯦꯅ
ꯌꯥꯝ ꯍꯩꯔꯝꯅꯤꯀꯣ
ꯎꯝ ꯍꯩꯕꯅꯦ
ꯑꯩꯅꯀꯣ ꯐꯣꯇꯣ ꯑꯃ ꯏꯁꯀ꯭ꯔꯤꯟ ꯁꯣꯠ ꯇꯧꯈꯤꯕꯅꯦꯕ
ꯀꯔꯤ ꯐꯣꯇꯣꯔꯥ
ꯑ ꯐꯨꯔꯤꯠꯀꯤ ꯅꯪ ꯍꯩꯒꯦ ꯑꯗꯨ ꯇꯧꯕꯤꯌꯣ ꯑꯩꯒꯤ
ꯍꯣꯢ
ꯑꯩ ꯑꯦ ꯌꯥꯝ ꯂꯥꯏꯗꯤ ꯂꯥꯏꯕ ꯃꯥꯜꯂꯦ ꯈꯪꯗꯦ ꯑꯗꯣ ꯑꯩ ꯅꯣꯏꯔꯣꯝꯗ ꯊꯣꯛꯄ ꯀꯥꯟꯗ ꯐꯤꯗꯨꯗꯤ ꯏꯕꯥꯅꯤ ꯆꯠꯂꯒ ꯂꯩ ꯂꯩꯔꯨꯁꯦ
ꯎꯝ ꯌꯦꯡꯒꯦꯅꯦ ꯍꯧꯖꯤꯛ ꯌꯦꯡꯒꯦꯅꯦ ꯊꯥꯔꯛꯑꯣꯅꯦ ꯐꯥꯔꯁ ꯗꯦ ꯍꯥꯟꯅ
ꯍꯣꯏ ꯊꯥꯔꯛꯀꯦ ꯑꯗꯣ ꯐꯗꯤ ꯐꯖꯩꯌꯦꯕ ꯑꯩ ꯅꯍꯥꯟꯗꯣ ꯑꯗꯨꯒꯨꯝꯕꯠ ꯑꯣꯟꯂꯥꯏꯟꯗ ꯊꯤꯗꯤ ꯊꯤꯕꯅꯦꯕ ꯑꯗꯨ ꯑꯣꯟꯂꯥꯏꯟꯗ ꯐꯪꯗꯕ ꯑꯗꯨꯒꯤ ꯅꯪꯉꯣꯟꯗ ꯑꯣꯏꯅ ꯇꯧꯍꯜꯂꯒꯦꯅ ꯑꯩꯅ ꯏꯁꯀ꯭ꯔꯤꯟ ꯁꯣꯠ ꯇꯧꯔꯒ
ꯑꯩ ꯗꯨꯔꯗꯤ ꯇꯧꯕ ꯍꯩꯇꯦ
ꯂꯨ ꯂꯨ ꯈꯪꯗꯦ ꯌꯥꯝ ꯂꯨꯠ ꯇꯕꯗꯤ ꯗꯤ ꯗꯤꯖꯥꯏꯟꯒꯨꯝꯕꯗꯤ ꯄꯥꯛ ꯆꯪꯗꯦ ꯃꯥ ꯑꯗꯨꯗꯣ
ꯑꯁꯤꯒꯤ ꯆꯍꯤꯒꯤꯀꯣ
ꯐꯤ ꯀꯕꯤꯁꯨ ꯇꯧꯗꯦ ꯑꯩ
ꯑꯥ ꯍꯣꯏ ꯑꯗꯨꯝ ꯇ꯭ꯔꯥꯏ ꯇꯧꯕꯒꯨꯝ ꯇꯧꯕ ꯌꯥꯏꯅ
ꯂꯩꯔꯤꯛ ꯈꯠꯇ ꯄꯥꯕ
ꯑꯁ ꯑꯁ ꯂꯥꯢꯔꯤꯛ ꯌꯥꯝ ꯄꯥꯕ ꯃꯥꯜꯂꯦꯀꯣ ꯃꯤꯗꯤ ꯑꯦꯛꯖꯥꯝꯒ ꯂꯥꯏꯅ ꯊꯥꯗꯣꯛꯀꯗꯕ ꯃꯥꯜꯂꯦ ꯅꯦ
ꯑꯦꯛꯖꯥꯝꯁꯦ ꯑꯦꯛꯖꯥꯝꯒꯤꯗꯤ ꯄꯥꯕ ꯍꯧꯗ꯭ꯔꯤ ꯍꯌꯦꯡꯅ ꯄꯥꯒꯅꯤ
ꯃꯥꯢ ꯑꯦꯛꯖꯥꯝ ꯃꯩ ꯍꯥꯏꯕ ꯅꯠꯇ꯭ꯔꯣ ꯍꯟꯗꯛ
ꯎꯝ ꯑ ꯅꯨꯃꯤꯠꯅꯤ ꯋꯥꯠꯂꯤꯕ ꯑꯩꯒꯤꯗꯤ
ꯑꯣ
ꯑꯩꯒꯤ ꯑꯩꯞ ꯂꯩꯃꯤꯟꯅꯕꯁꯤꯡꯗꯤ ꯍꯩꯌꯦꯡ ꯍꯪꯆꯤꯠ ꯊꯥꯔꯅꯤꯕ ꯑꯩꯅ ꯃꯣꯏꯒꯤ ꯃꯊꯪꯗ ꯊꯥꯒꯅꯦꯕ
ꯀꯩꯅꯣ ꯃꯈꯥ ꯇꯝ ꯊꯥꯕꯜꯕꯨ ꯂꯥꯏꯔꯦ ꯑꯩꯒꯤ ꯂꯔꯤꯛ ꯄꯥꯕ ꯌꯥ ꯈꯨꯇꯟꯗꯨꯒ ꯑꯁ ꯇꯟꯕꯨ ꯇꯟꯒ꯭ꯔꯝꯅꯤ ꯑꯩꯗꯤ
ꯇꯟꯒꯅꯨ ꯇꯟꯒꯅꯨ
ꯍꯥꯏꯔꯅꯣ ꯇꯟꯕꯁꯤꯅ ꯇꯟꯕꯁꯤꯅ ꯌꯥꯝ ꯇꯟꯈ꯭ꯔꯝꯅꯤ ꯑꯁꯦꯡꯕ
ꯍꯩ ꯒ꯭ꯌꯟ ꯇꯥꯗ꯭ꯔꯦ ꯅꯪꯗꯣ ꯑꯩꯒꯤꯝ ꯄꯣꯠ ꯆꯩ ꯄꯨꯔꯑꯣ ꯍꯥꯏꯕꯗꯣ ꯀꯥꯎꯒꯅꯤꯀꯣ
ꯍꯣꯏ ꯍꯣꯏ ꯉꯁꯤꯖꯨ ꯀꯤꯟꯗꯤꯟ ꯆꯠꯄ ꯃꯥꯜꯂꯦ ꯅꯣꯏ ꯆꯦ ꯅꯨꯋꯥꯅꯤꯒꯤꯅꯤ ꯍꯥꯏꯅ ꯌꯥꯝ ꯂꯩꯈꯤꯕꯅꯦ ꯕꯥꯅꯤꯅ ꯌꯥꯝ
ꯇꯥꯕ꯭ꯔꯣ ꯍꯧꯖꯤꯛ ꯀꯣꯜ ꯇꯧꯔꯞ ꯕꯗꯣ ꯃꯨꯠꯊꯠꯄ ꯌꯥꯗꯕ ꯑꯩꯒꯤ ꯅꯝꯕꯁꯦ ꯉꯁꯥꯏꯅ ꯐꯣꯟ ꯇꯧꯔꯒ ꯋꯦꯇꯤꯡ ꯂꯩꯔꯒ ꯀꯣꯜ ꯕꯦꯛꯁꯨ ꯇꯧꯗꯕ
ꯑꯁ ꯁꯤꯕꯥꯏꯅꯦꯗ ꯅꯠꯇꯦ ꯉꯁꯥꯢ
ꯐꯖꯅ ꯇꯧꯔꯝꯃꯤꯅꯦꯍꯦ ꯅꯪꯖꯤꯗꯤ
ꯑꯩ ꯎꯝ ꯉꯁꯥꯏꯗꯣ ꯎꯝ ꯀꯩꯅꯣ ꯃꯣꯏ ꯆꯠꯄꯗꯣ ꯑꯗꯨꯢ